ꯍꯂꯣ
ꯇꯥꯔꯕꯣ
ꯇꯥꯔꯦ ꯇꯥꯔꯦ ꯀꯩꯗꯧꯔꯝꯃꯤꯅꯣ
ꯆꯥꯛꯆꯥ ꯇꯣꯛꯄꯒꯅꯦ ꯉꯥꯏꯍꯥꯛꯇꯪ ꯄꯥꯊꯥꯔꯝꯃꯦ ꯑꯗꯨꯒ ꯐꯃꯨꯡ ꯆꯪꯉꯒ ꯁꯨꯝ ꯐꯦꯟ ꯊꯥꯔꯒ ꯁꯨꯝ ꯇꯦꯛꯑꯃꯤꯖꯥꯠꯅꯤ ꯂꯤꯔꯤ ꯂꯤꯔꯤ ꯂꯤ ꯈꯒ ꯏꯪꯍꯜꯂꯒ ꯇ ꯐꯥꯃꯨꯡ ꯆꯪꯗ꯭ꯔꯤ ꯕꯣ
ꯇꯨꯝꯃꯗꯣꯏꯔꯣ ꯀꯃꯥꯏꯅ ꯇꯧꯔꯤꯅꯣ ꯑꯗꯨꯗꯤ ꯍꯧꯖꯤꯛ ꯍꯧꯖꯤꯛꯇꯌꯥ
ꯉꯥꯏꯍꯥꯛ ꯁꯨꯝ ꯂꯩꯒꯤꯅꯤ ꯑꯗꯨꯒ ꯐꯥꯃꯨꯡ ꯆꯪꯗ꯭ꯔꯤꯕꯣ ꯅꯪꯗꯤꯍ
ꯆꯪꯉꯝꯃꯦꯗ ꯉꯥꯛꯇꯪ ꯉꯜꯂꯤꯦꯅꯀꯣ ꯑꯃꯨꯛ ꯁꯨꯝ ꯊꯣꯛꯂꯛꯄꯅꯤꯅꯦ
ꯎꯝ ꯋꯥꯀꯤꯡ ꯆꯠꯊꯣꯛ ꯉꯥꯏꯍꯥꯛ ꯁꯨꯝ ꯆꯠꯄꯁꯨ ꯐꯩꯗ ꯑꯩꯈꯣꯏ ꯃꯇꯦꯛ ꯑꯃꯗ ꯆꯠꯂꯝꯃꯤꯗ ꯌꯥꯝ ꯆꯠꯇ꯭ꯔꯦ ꯑꯗꯨꯝ ꯆꯪꯁꯤꯜꯂꯦ
ꯑꯗꯨ ꯍꯥꯏꯔꯒ ꯋꯥꯔꯤꯗꯣ ꯌꯥꯝ ꯅꯤꯡꯕ ꯑꯃꯥ ꯂꯩꯔꯦ ꯀꯩꯅ ꯇꯧꯕ ꯑꯩꯈꯣꯏꯒꯤ ꯌꯨꯝꯗ ꯉꯁꯥꯏ ꯑꯩꯉꯣꯟꯗ ꯐꯣꯟ ꯇꯧꯔꯛꯑꯦ ꯑ ꯇꯥꯃꯣ ꯅꯪ ꯈꯪꯅꯕ ꯂꯩꯕ꯭ꯔꯥ ꯈꯣꯠꯄ꯭ꯔꯥ ꯑꯗꯣ ꯅꯪꯗꯣ ꯃꯌꯥ ꯑꯣꯏꯖꯔꯒꯦ ꯍꯥꯏꯕ ꯃꯤ ꯂꯥꯛꯑꯦ ꯈꯣꯠꯂꯦ ꯂꯦ ꯅꯪ ꯀꯃꯥꯏꯅ ꯇꯧꯕꯅꯣ ꯈꯣꯠꯂꯣ ꯌꯥꯏ ꯍꯥꯏꯗ ꯌꯥꯗꯦ ꯍꯥꯏꯗꯣꯏꯔꯥ ꯑꯩꯅ ꯇꯥꯅꯤꯡꯗꯦꯀꯣ ꯈꯣꯠꯇꯦꯀꯣ ꯃꯇꯝ ꯌꯥꯝ ꯋꯥꯠꯂꯤ ꯌꯨꯝ ꯀꯩ ꯑꯃ ꯁꯥꯕꯁꯨ ꯅꯠꯇꯦ ꯑꯃ ꯇꯧꯕꯁꯨ ꯅꯠꯇꯦ ꯅ ꯊꯤꯅ ꯍꯥꯏ ꯍꯣꯏ ꯍꯣꯏ ꯑꯗꯨꯗꯤ ꯀꯩꯅꯣ ꯇꯧꯔꯒꯦꯀꯣ ꯑꯗꯨꯝ ꯑ ꯀꯩꯅꯣ ꯇꯧꯔꯒꯦ ꯒꯦ ꯃꯤ ꯂꯩ ꯈꯣꯠꯂꯤ ꯑꯗꯨꯃꯥꯏꯅ ꯍꯥꯏꯈ꯭ꯔꯒꯦ ꯑꯩꯅ ꯍꯣꯏ ꯍꯣꯏ ꯐꯔꯦ ꯐꯔꯦ ꯑꯗꯨꯃꯥꯏꯅ ꯍꯥꯏꯈ꯭ꯔꯣꯅ ꯑꯗꯨꯝꯥꯏ ꯍꯥꯏꯍꯟꯈ꯭ꯔꯕ ꯅꯣꯛꯅꯤꯡꯕꯗꯣ
ꯍꯥꯏꯕ ꯂꯥꯛꯄꯗꯨꯗ
ꯍꯣꯏ
ꯀꯩꯅꯣꯔꯕ ꯅꯣꯏ ꯑꯗꯥꯏꯒꯤ ꯃꯤ ꯑꯣꯏ ꯃꯤꯔꯥꯕ ꯀꯩ ꯂꯝꯒꯤꯅꯣꯕ
ꯈꯣꯏ ꯑꯩꯈꯣꯏ ꯁꯥꯏꯒꯤꯅꯤꯗ ꯈꯪꯕ ꯃꯤ ꯑꯣꯏꯗꯣꯏꯕ ꯑꯩꯅ ꯃꯤꯗꯣ ꯀꯅꯥꯒꯅꯣꯝ ꯈꯪꯕꯗꯤ ꯍꯥꯏꯔꯣꯏꯒꯦꯗ ꯌꯥꯔꯦꯗ ꯈꯣꯠꯂꯦꯗ ꯍꯥꯏ ꯅꯪ ꯑꯗꯨꯝ ꯀꯩꯅꯣ ꯇꯧ ꯂꯩꯕꯅꯤꯅ ꯅ ꯍꯥꯏꯔꯒ
ꯎꯝ
ꯑꯩꯅꯁꯨ ꯍꯧꯖꯤꯛꯀꯥꯟ ꯑꯩꯗꯤ ꯌꯨꯝ ꯄꯥꯟꯕꯒꯤ ꯃꯇꯝ ꯑꯣꯏꯗꯅ ꯍꯥꯏꯗꯤ ꯀꯩꯀꯩꯒꯤ ꯁꯥꯒꯗꯕ ꯀꯩꯗꯧꯗꯧꯕ ꯂꯣꯏꯅ ꯂꯣꯏꯕ ꯑꯣꯏꯔꯒ ꯐꯤꯠꯇ ꯂꯩꯕ ꯑꯣꯏꯇꯥꯥꯔꯒꯗꯤ ꯑꯦ ꯑꯗꯨꯝ ꯀꯩꯅꯣ ꯇꯧꯔꯁꯨ ꯍꯥꯏꯐꯦꯠ ꯌꯦꯡꯕ ꯈꯣꯠꯄ ꯇꯧꯔꯁꯨ ꯌꯥꯕ ꯑꯗꯣ ꯍꯧꯖꯤꯛꯀꯥꯟꯗꯤ ꯆꯍꯤ ꯂꯩ ꯑꯩꯒꯤ ꯆꯍꯤꯁꯤꯒ ꯑꯗꯒꯤ ꯇꯧꯗꯧꯔꯤꯕ ꯊꯕꯛ ꯃꯌꯥꯝꯁꯤꯒ ꯈꯟꯕꯗ ꯑꯩ ꯃ ꯑꯃ ꯂꯩꯔꯤꯀꯥꯟꯗ ꯑꯗꯨꯒꯤ ꯆꯪꯗꯦ ꯈꯣꯠꯀꯦ ꯇꯦꯅ ꯍꯥꯏ ꯍꯣꯏ ꯐꯔꯦ ꯑꯗꯨꯗꯤ ꯃꯥꯁꯨ ꯃꯇꯝ ꯂꯥꯡꯗꯅꯕ ꯃꯤ ꯂꯩꯔꯦ ꯈꯣꯠꯂꯦ ꯑꯗꯨ ꯃꯥꯏꯅ
ꯎꯝ ꯃꯥꯅꯦ ꯃꯥꯟꯅꯦ ꯃꯥꯟꯅꯦ ꯌꯨꯝ ꯀꯩ ꯄꯥꯝꯕꯁꯤꯁꯨ ꯄꯣꯠꯆꯪ ꯃꯌꯥꯝ ꯆꯪꯕꯅꯤꯅ ꯍꯣꯏ ꯌꯨꯝ ꯀꯩ ꯁꯥꯕ ꯂꯣꯏꯁꯟꯕ ꯍꯥꯏꯕ ꯑꯃ ꯂꯩ ꯑꯗꯨꯒ ꯏꯁꯥꯒꯤ ꯇꯪ ꯇꯥꯅ ꯂꯩꯔꯀꯥꯟꯗ ꯑꯗꯨꯃꯥꯏꯅ ꯇꯧꯒꯗꯕꯅꯤ ꯍꯦꯛꯇ ꯀꯩꯅꯣ ꯌꯥꯄꯣꯟꯇꯦ ꯈꯔ ꯃꯇꯥꯙ ꯀꯟꯗꯤꯁꯟ ꯆꯥꯗ꯭ꯔꯒꯗꯤ ꯈꯔ ꯊꯩꯗꯣꯛ ꯊꯩꯖꯤꯟ ꯇꯧꯔ ꯑꯗꯨꯝ ꯈꯨꯝꯕ ꯑꯗꯨꯝ ꯈꯔ ꯐꯖꯅ ꯈꯨꯝ ꯕꯤ ꯒ꯭ꯔꯥ ꯂꯣꯏꯔꯦ
ꯍꯣꯏ ꯑꯗꯨꯅꯦ ꯑꯩ ꯑꯩ ꯆꯔꯥ ꯍꯦꯟꯒꯅꯤ ꯇꯧꯒꯅꯤ ꯍꯥꯏꯕ ꯅꯠꯇꯕ ꯑꯗꯨꯝ ꯀꯩ ꯍꯥꯏꯅꯤ ꯑꯗꯨꯝ ꯇꯧꯗꯣꯏꯁ ꯄꯣꯠꯁꯦ ꯍꯥꯏꯇꯥꯔꯒꯗꯤ ꯑꯗꯨꯝ ꯍꯌꯦꯡ ꯃꯇꯨꯡ ꯃꯇꯨꯡꯒꯤ ꯋꯥꯔꯤꯅꯦꯕ ꯑꯩ ꯆꯥꯛ ꯆꯔꯥ ꯍꯦꯟꯒꯅꯤ ꯆꯔꯥ ꯐꯪꯉꯣꯏ ꯍꯥꯏꯕꯒꯤ ꯅꯠꯇꯕ ꯃꯇꯨꯡ ꯅꯥꯕ ꯈꯣꯠꯄ ꯀꯩꯗꯧꯕ ꯃꯌꯥꯝ ꯂꯥꯛꯈꯤꯗꯣꯏꯅꯀꯣ ꯑꯗꯨꯗꯨꯒꯤ ꯉꯝꯃꯣꯏ ꯍꯥꯏꯕꯩ ꯋꯥꯅꯦꯕꯀꯣ ꯈꯪꯗꯦꯗ ꯍꯧꯖꯤꯛ ꯃꯇꯝꯗ ꯂꯨꯍꯣꯡꯕ ꯑꯃꯅ ꯆꯪꯉꯤꯕ ꯄꯩꯁꯥ ꯑꯗꯒꯤ ꯀꯩꯅꯣ ꯇꯧꯕ ꯃꯇꯝꯗ ꯆꯪꯉꯤꯕ ꯄꯩꯁꯥ ꯑꯁꯤ ꯌꯥꯝ ꯌꯨꯝ ꯑꯃ ꯁꯥꯗꯧꯁꯨ ꯋꯥꯠꯂꯤ ꯄꯥꯛ ꯄꯥꯛ ꯇꯧꯕ ꯌꯥꯕ ꯄꯣꯠ ꯅꯠꯇꯦꯗ ꯇꯧꯔꯤꯁꯦ
ꯑꯁ ꯀꯥꯏꯗꯩ ꯊꯧꯗꯣꯛ ꯑꯃ ꯊꯣꯛꯄꯁꯨ ꯂꯨꯍꯣꯡꯕ ꯍꯥꯏꯕꯩ ꯋꯥꯅꯤ ꯆꯨꯝꯅ ꯁꯨꯝ ꯍꯣꯡꯕꯗꯤ ꯌꯥꯗꯕꯅꯤꯅ ꯑꯗꯒꯤ ꯍꯣꯏ ꯌꯥꯝꯅ ꯌꯥꯝꯅ ꯑꯆꯥꯎ ꯑꯔꯝ ꯀꯥꯔꯒ ꯍꯣꯡꯕꯩꯁꯨ ꯅꯠꯇꯕ ꯍꯥꯏꯕꯗꯤ ꯇꯧꯗ ꯌꯥꯗꯕ ꯄꯣꯠꯁꯤꯗ ꯑꯗꯨꯝ ꯍꯧꯖꯤꯛꯀꯤ ꯃꯃꯜꯁꯦ ꯄꯣꯠꯀꯤ ꯄꯣꯠ ꯆꯩꯒꯤ ꯃꯃꯜꯁꯦ ꯇꯥꯡꯉꯕꯅꯤꯅ ꯁꯤꯁꯨ ꯇꯧꯗꯥ ꯌꯥꯗꯕ ꯄꯨꯝꯅꯃꯛꯀꯤ ꯁꯦꯜꯒꯤ ꯗꯔꯀꯥꯔ ꯉꯥꯛꯇꯗꯤ ꯂꯩꯔꯛꯇꯣꯏꯅꯦ ꯀꯩꯅꯣ ꯇꯧꯕ꯭ꯔꯥ ꯅꯣꯏꯒꯤ ꯍꯟꯗꯛ ꯀꯩ ꯑꯥ ꯑꯩ ꯈꯪꯗꯕ ꯑꯃ ꯂꯩꯔꯦ ꯅꯣꯏꯒꯤ ꯍꯟꯗꯛ ꯅꯣꯏꯒꯤ ꯂꯧ ꯎꯕ꯭ꯔꯣ ꯎꯗꯕ꯭ꯔꯣ
ꯂꯧ ꯎꯏ ꯑꯩꯈꯣꯏꯒꯤ ꯍꯟꯗꯛ ꯑꯗꯨꯝ ꯂꯧꯁꯦ ꯈꯤꯇꯪ ꯋꯥꯠꯂꯤ ꯂꯧꯍꯣꯟ ꯀꯩ ꯀꯩ ꯊꯥꯕ ꯈꯣꯠꯄꯗꯤ ꯍꯧꯅꯔꯦ ꯑꯗꯣ ꯑꯩꯈꯣꯏꯗꯤ ꯈꯔ ꯋꯥꯠꯂꯤꯕ ꯄꯣꯠꯁꯤꯡ ꯈꯤꯇꯪ ꯂꯩꯕ ꯋꯥꯠꯂꯤꯕꯒꯤ ꯍꯨꯟꯗ꯭ꯔꯤ
ꯂꯧ ꯀꯌꯥꯝ ꯂꯩꯒꯦ ꯁꯪꯒꯝ ꯂꯣꯝꯗꯔ ꯄꯔꯤꯔꯣꯝꯗ ꯂꯩꯔꯤꯔꯥ
ꯑꯁ ꯀꯥꯏꯗꯩꯅꯣꯗ ꯂꯧ ꯑꯈꯣꯏ ꯕꯦꯝ ꯑꯅꯤ ꯊꯪꯅ ꯊꯪꯅ ꯆꯍꯤ ꯑꯅꯤ ꯂꯨꯍꯣꯡꯈꯤꯗꯅ ꯂꯧꯒ ꯂꯣꯏꯅ ꯈꯔ ꯆꯠꯈ꯭ꯔꯦ ꯑꯗꯨꯒ ꯈꯔ ꯁꯪꯉꯝ ꯑꯃꯗꯤ ꯂꯩꯔꯤ ꯃꯐꯝ ꯁꯪꯉꯝ ꯑꯅꯤ ꯑꯗꯨꯃꯥꯏꯅ ꯂꯩꯔꯝꯕꯅꯦꯕꯀꯣ ꯑꯃꯈꯛꯇꯪ ꯉꯥꯏꯍꯧꯔꯦ ꯇꯣꯉꯥꯟ ꯇꯣꯉꯥꯟꯕ ꯑꯃꯗꯤ ꯑꯗꯨꯝ ꯊꯝꯃꯤꯗ
ꯀꯩꯅꯣ ꯇꯧꯕ꯭ꯔꯥ ꯑꯗꯨꯝ ꯁꯨꯝ ꯐꯧ ꯂꯣꯂꯛꯄꯗꯤ ꯑꯗꯨꯝ ꯆꯍꯤ ꯑꯃꯒꯤ ꯑꯗꯨꯝ ꯆꯥꯕ ꯈꯣꯠꯅꯕ꯭ꯔꯥ ꯀꯃꯥꯏꯅ ꯇꯧꯋꯦ
ꯀꯣꯟꯅꯩ ꯀꯣꯟꯅꯕꯁꯦ ꯑꯩꯈꯣꯏꯗꯤꯀꯣ ꯑꯩꯈꯣꯏ ꯁꯟ ꯒꯥꯔꯤ ꯁꯟꯒꯥꯔꯤ ꯍꯥꯏꯔꯒ ꯆꯠꯂꯦꯕꯀꯣ ꯂꯧ ꯂꯣꯛꯄꯁꯦ ꯁꯦꯡꯒꯥꯔꯤ ꯑꯃ ꯅꯝꯕꯔ ꯈꯣꯡ ꯇ꯭ꯔꯥꯍꯨꯝꯗꯣꯏꯅꯦꯕ ꯆꯟꯗꯣꯏꯁꯦ ꯑꯗꯨꯝ ꯁꯟꯒꯥꯔꯤ ꯅꯍ ꯍꯟꯗꯛꯁꯨ ꯌꯥꯡꯈꯩꯅꯤ ꯊꯣꯏ ꯑꯗꯨꯃꯥꯏꯅ ꯂꯣꯛꯄꯅꯦ ꯑꯗꯣ ꯑꯩꯈꯣꯏꯕꯨ ꯑꯃ ꯂꯨꯍꯣꯡꯕꯒꯤ ꯑꯩꯈꯣꯏ ꯅꯤꯅꯤ ꯍꯣꯏꯗꯩ ꯅꯍꯥꯟ ꯑꯃꯨꯛ ꯂꯥꯛ ꯑꯃ ꯄꯨꯁꯤꯜꯂꯒ ꯊꯝꯕꯅꯦꯕꯀꯣ ꯄꯩꯁꯥꯗꯣ ꯑꯗꯨꯩ ꯁꯦꯟꯗꯣꯏ ꯄꯤꯗꯕꯤꯗ ꯃꯊꯣꯏ ꯄꯤꯗꯕꯤꯗ ꯑꯦ ꯍꯣꯏ ꯃꯊꯣꯏꯗꯣ ꯄꯤꯗꯕꯤꯗ ꯑꯗꯨꯝ ꯐꯧ ꯑꯣꯏꯅ ꯀꯥꯕꯗꯣ ꯐꯧ ꯑꯣꯏꯅ ꯇꯔꯥꯃꯥꯊꯣꯏ ꯇꯔꯥꯅꯤꯊꯣꯏ ꯁꯨꯃꯥꯏꯅ ꯀꯥꯕꯅꯦꯕꯀꯣ ꯑꯗꯨꯗꯨꯒꯤ ꯑꯗꯨꯝ ꯑꯣꯏꯅ ꯈꯥꯏꯗꯣꯛꯈꯤꯀꯥꯟꯗ ꯑꯗꯨꯝ ꯂꯦꯝꯁꯨ ꯂꯦꯝꯗꯦ ꯑꯗꯒꯤ ꯀꯩꯅꯣꯁꯨ ꯍꯦꯟꯁꯨ ꯍꯦꯟꯗꯦ ꯑꯗꯨꯝ ꯀꯩ ꯍꯥꯏꯅꯤ ꯇꯞꯇꯥꯥꯔꯒ ꯂꯩꯕꯗꯣ ꯍꯣꯏ ꯈꯤꯇꯪ ꯋꯥꯠꯄꯗꯨꯗꯤ ꯕꯣꯔꯣꯛ ꯈꯥꯎ ꯑꯃꯅꯤ ꯑꯗꯨꯝ ꯁꯝꯕ ꯌꯥꯕꯒꯤ ꯃꯑꯣꯡꯗ ꯑꯗꯨꯝ ꯂꯩꯔꯒ ꯌꯥꯝ ꯀꯥ ꯍꯦꯟꯅ ꯋꯥꯠꯄꯁꯨ ꯅꯠꯇꯕ ꯑꯗꯩ ꯍꯦꯟꯕꯁꯨ ꯅꯠꯇꯕ ꯑꯗꯨꯃꯥꯏꯅ ꯑꯗꯨꯝ ꯑꯣꯏꯌꯦ ꯑꯗꯨꯗꯤ ꯂꯧꯁꯤꯡꯗꯨꯕꯨꯕ꯭ꯔꯥ ꯀꯃꯥꯏꯅ ꯇꯧꯒꯦ
ꯑꯣꯏꯗꯤ ꯂꯧ ꯑꯣꯏꯅꯗꯤ ꯂꯧꯗꯤ ꯂꯩꯇꯦ ꯀꯩꯅꯣ ꯇꯧꯔꯝꯃꯤ ꯃꯤꯅ ꯍꯥꯏꯕꯗꯤ ꯂꯧꯗꯣ ꯑꯩꯈꯣꯏꯒꯤ ꯁꯨꯝ ꯄꯩꯁꯥ ꯅꯨꯡꯁꯥ ꯌꯥꯅꯔꯒ ꯃꯤ ꯑꯩꯈꯣꯏꯕꯕꯥꯒꯤ ꯃꯃꯥꯟꯅꯕꯅꯒ ꯊꯝꯃꯛꯄ ꯑꯗꯨꯗꯒꯤꯩ ꯃꯣꯏꯅ ꯂꯧꯁꯥꯟ ꯀꯥꯔꯛꯄ ꯈꯣꯠꯂꯛꯄ ꯑꯗꯨꯃꯥꯏꯅ ꯇꯧꯔꯝꯃꯦ ꯑꯗꯨ ꯍꯧꯖꯤꯛꯇꯤ ꯑꯗꯣ ꯑꯗꯨꯝ ꯂꯣꯏꯁꯟꯈ꯭ꯔꯦ ꯑꯗꯣ ꯏꯁꯥꯒꯤ ꯑꯣꯏꯅꯗꯤ ꯂꯧ ꯂꯩꯇꯦ ꯑꯗꯨꯝ ꯑꯔꯝꯕ ꯌꯥꯝ ꯁꯦꯡꯅ ꯍꯥꯏꯔꯒꯗꯤ ꯑꯗꯨꯝ ꯋꯥꯠꯂꯒ ꯆꯥꯏꯑꯕ ꯑꯩꯈꯣꯏ ꯕꯦꯈꯥꯏꯒꯨꯝꯕꯗꯣ ꯑꯐꯕꯗ ꯑꯗꯨꯃꯥꯏꯅ ꯋꯥꯠꯂ ꯋꯥꯠꯂꯒ ꯑꯉꯥꯡ ꯑꯣꯏꯔꯤꯉꯩꯗꯗꯤ ꯕꯦꯠꯈꯥꯏ ꯋꯥꯠꯂꯛꯇꯦ ꯀꯦꯖꯤ ꯃꯉꯥ ꯋꯥꯟꯕ ꯀꯦꯖꯤ ꯑꯍꯨꯝ ꯋꯥꯟꯕ ꯑꯗꯨ ꯇꯧꯔꯦ ꯍꯧꯖꯤꯛꯅ ꯑꯃꯨꯛ ꯕꯦꯈꯥꯏ ꯕꯦꯈꯥꯏꯗ ꯑꯣꯏꯅ ꯂꯧꯔꯦ ꯑꯗꯨꯒ ꯑꯗꯨꯃꯥꯏꯅ ꯇ ꯑꯁ ꯂꯧꯒꯦꯕ ꯍꯥꯏꯔꯒ ꯂꯧꯋꯏꯕꯁꯤ ꯋꯥꯁꯨ ꯋꯥꯕꯅꯤ ꯑꯗ ꯃꯥꯒꯤ ꯅꯨꯡꯉꯥꯏꯐꯥꯎ ꯍꯩꯊꯥ ꯄꯣꯊꯥ ꯆꯥꯕꯒꯤ ꯑꯁꯨꯝ ꯑꯆꯥꯄꯣꯠꯀ ꯆꯥꯕꯒꯤ ꯃꯇꯥꯡꯗꯣ ꯈ꯭ꯋꯥꯏ ꯋꯥꯕꯁꯦ ꯈꯨꯊꯥꯛ ꯍꯣꯟꯂꯒ ꯍꯨꯃꯥꯏ ꯍꯣꯟꯕꯗꯨꯒꯅꯤꯀꯣ ꯃꯨꯑꯣꯡ ꯃꯟꯊꯔ ꯋꯥꯏꯖꯦ
ꯍꯣꯏ ꯑꯩꯈꯣꯏꯁꯨ ꯀꯣ ꯂꯧ ꯌꯩꯕꯁꯤ ꯃꯌꯥꯝ ꯊꯦꯡꯅꯔꯦ ꯅꯍꯥꯟꯏꯀꯣ ꯑꯩꯈꯣꯏ ꯃꯥꯥ ꯍꯣꯏ ꯀꯩꯅꯣꯅ ꯍꯨꯟꯕꯗꯤ ꯍꯧꯔꯦ ꯍꯨꯟꯕꯒꯁꯦ ꯑꯩꯈꯣꯏ ꯃꯥꯥꯍꯣꯏꯅ ꯃꯪꯒꯟ ꯀꯩꯀꯩꯁꯦ ꯄꯨꯔꯛꯇꯣꯏꯅꯦꯕ ꯅꯍꯥꯟꯋꯥꯏꯗꯤ ꯄꯣꯊꯥ ꯄꯣꯠꯁꯦ ꯃꯪꯒꯟ ꯌꯥꯝ ꯇꯧꯔꯝꯃꯦꯕꯀꯣ ꯑꯩꯈꯣꯏꯅ ꯄꯤꯤꯁꯛ ꯄꯤꯛꯉꯩ ꯈꯔ ꯈꯪꯕ ꯀꯥꯟꯗꯀꯣ ꯅꯣꯏ ꯃꯇꯝꯗꯤ ꯀꯩ ꯇꯧꯕꯅꯣ ꯈꯪꯗꯦ ꯃꯉꯥꯏꯝ ꯄꯨꯔꯛꯄꯁ ꯊꯋꯥꯑꯣꯏ ꯉꯥꯏꯗꯣꯏꯅꯦꯕꯀꯣ ꯑꯗꯒꯤ ꯂꯧꯒꯨꯝꯕ ꯌꯩꯕ ꯃꯇꯝꯁꯦ ꯌꯥꯝ ꯍꯔꯥꯎꯕ ꯑꯣꯏꯕꯗꯣ ꯀꯩꯅꯣ ꯍꯥꯏꯕ ꯃꯇꯝꯗ ꯑꯩꯈꯣꯏꯁꯦ ꯑꯍꯥꯎꯕ ꯑꯃ ꯆꯥꯗꯣꯔꯦ ꯑꯗꯒꯤ ꯂꯧ ꯌꯩꯕ ꯆꯠꯄ ꯀꯥꯟꯗꯁꯨ ꯑꯍꯥꯎꯕ ꯌꯥꯝ ꯆꯥꯏꯅ ꯌꯨꯝꯗ ꯆꯅꯥ ꯉꯧꯕꯅꯤ ꯈꯪꯗꯦ ꯑꯃ ꯀꯧꯕꯧꯕꯅꯤ ꯈꯪꯗꯦ ꯄꯣꯊꯥꯞꯄꯨ ꯑꯃ ꯄꯤꯗꯣꯏꯅꯦꯕꯀꯣ ꯑꯗꯨ ꯉꯥꯛꯁꯨ ꯅꯠꯇ꯭ꯔꯒ ꯑꯃ ꯌꯨꯝꯗ ꯍꯜꯂꯛꯀꯥꯟꯗ ꯌꯦꯟꯒꯨꯝꯕ ꯀꯩꯅꯣ ꯊꯣꯡꯅꯩꯅ ꯅꯍꯥꯟꯋꯥꯏ ꯊꯥꯏꯅꯉꯩꯒꯤꯗꯤ ꯌꯦꯟ ꯊꯣꯡꯕꯒ ꯍꯥꯏꯁꯤꯗꯤ ꯄꯨꯔꯥ ꯀꯩꯅꯣꯅꯦꯕ ꯍꯥꯏꯗꯤ ꯊꯥ ꯑꯃꯗ ꯑꯃꯨꯔꯛꯀꯨꯝꯕ ꯊꯣꯡꯕ ꯑꯗꯩ ꯀꯨꯝꯍꯩ ꯍꯔꯥꯎꯒꯨꯝꯕ ꯊꯣꯛꯄ ꯊꯣꯡꯕ ꯋꯥꯅꯦꯕ ꯍꯧꯖꯤꯛꯀꯥꯟꯗꯤ ꯄꯪꯊꯣꯡ ꯊꯣꯡꯕ ꯄꯪ ꯐꯪꯉꯕꯅꯤꯅ ꯑꯗꯨꯒꯤ ꯃꯍꯥꯎꯗꯨꯣ ꯐꯪꯗ꯭ꯔꯦꯕꯀꯣ ꯅꯍꯥꯟꯋꯥꯏꯁ ꯌꯥꯝ ꯇꯥꯡꯅꯁꯨ ꯆꯥꯕ ꯌꯥꯝ ꯍꯥꯎꯅꯁꯨ ꯈꯤꯇꯪ ꯊꯣꯡ ꯍꯥꯏꯗꯤ ꯑꯃꯨꯛꯇꯪ ꯇꯥꯛ ꯇꯥꯡ ꯊꯣꯡꯕꯅ ꯌꯥꯝ ꯍꯥꯎꯅꯁꯨ ꯊꯣꯡꯅꯔꯝꯃꯦ ꯍꯧꯖꯤꯛ ꯄꯪꯊꯣꯛꯅ ꯊꯣꯡꯅꯩ ꯃꯤ ꯑꯃ ꯅꯠꯇ ꯊꯣꯡꯕ ꯌꯥꯏꯕ ꯃꯍꯨꯠꯇ ꯄꯪꯊꯣꯛꯅ ꯊꯣꯡꯅꯕ ꯇꯧꯕꯗꯨꯃꯥꯏꯅ ꯍꯥꯎꯕꯃꯥꯏꯅ ꯍꯥꯎꯕꯁꯨ ꯂꯩꯇ꯭ꯔꯦꯕꯀꯣ ꯅꯣꯡꯕꯨ ꯅꯨꯡꯁꯤꯠꯠꯇ ꯃꯇꯝꯗꯣ ꯂꯧ ꯌꯩꯕ ꯌ ꯒꯨꯝꯕ ꯍꯜꯂꯛꯑꯅꯤ ꯈꯟꯗꯅ ꯑꯩꯈꯣꯏꯁꯨ ꯍꯔꯥꯎꯕꯅꯤ ꯆꯥꯗꯧꯔꯦ ꯆꯥꯗꯣꯔꯦꯅ ꯅꯣꯏꯁꯨ ꯁꯨꯃꯥꯏꯅ ꯇꯧꯔꯛꯄ꯭ꯔꯥ ꯀꯃꯥꯏꯅ ꯇꯧꯏꯤ
ꯑꯗꯨꯃꯥꯏꯅ ꯃꯥꯟꯅꯩꯌꯦ ꯑꯗꯨꯝ ꯑꯗꯨꯒ ꯍꯧꯖꯤꯛꯇꯤ ꯑꯩ ꯍꯥꯏꯁꯤꯅꯦ ꯍꯧꯖꯤꯛꯇꯤ ꯌꯦꯟꯃꯛꯇꯕꯨ ꯊꯣꯡꯕ ꯑꯣꯏꯔꯣ ꯉꯥ ꯊꯣꯡꯕ ꯑꯣꯏꯔꯣ ꯑꯗꯨ ꯄꯪꯊꯣꯡ ꯊꯣꯡꯅꯔꯦ ꯃꯊꯗꯤ ꯅꯨꯃꯤꯠ ꯂꯩꯇ꯭ꯔꯒꯁꯨ ꯑꯗꯨ ꯊꯥꯏꯅꯗꯤ ꯁꯨꯝ ꯑꯩꯈꯣꯏꯅ ꯈꯪꯉꯛꯄ ꯈꯔ ꯑꯉꯥꯡ ꯑꯣꯏꯔꯤꯉꯩꯗꯗꯤ ꯉꯥ ꯊꯣꯡꯕ ꯑꯣꯏꯔꯦ ꯑꯣꯏꯔꯦ ꯅꯣꯡ ꯐꯥꯗꯣꯛꯒ ꯊꯣꯡꯉꯛꯄꯁꯦ ꯑꯗꯨꯅꯐꯥꯎ ꯃꯒꯨꯟ ꯂꯩꯅ ꯌꯥꯝ ꯍꯥꯎꯅꯁꯨ ꯆꯥꯔꯛꯑꯦ ꯑꯗꯣ ꯍꯧꯖꯤꯛꯇꯤꯗꯤ ꯈꯪꯗꯦ ꯀꯩꯁꯨꯝ ꯏꯟꯁꯥꯡ ꯊꯣꯡꯕ ꯇꯠꯂꯒꯁꯨ ꯑꯁ ꯍꯦꯛꯇ ꯑꯊꯣꯡꯕ ꯂꯩꯔꯨꯕ ꯅꯠꯇ꯭ꯔꯒ ꯀꯩꯅꯣꯝ ꯇꯧꯕꯁꯦ ꯑꯗꯨꯅ ꯃꯒꯨꯟꯁꯦ ꯌꯥꯎꯗ꯭ꯔꯦ ꯍꯧꯖꯤꯛꯇꯤ
ꯀꯔꯤ ꯌꯦꯟꯖꯥꯡ ꯆꯥꯒꯦ ꯉꯁꯤꯗꯤ ꯀꯃꯥꯏꯅ ꯇꯧꯔꯒꯦ
ꯏꯔꯣꯕ ꯑꯃ ꯆꯥꯔꯦ ꯑꯗꯨꯒ ꯀꯩꯅꯣꯒ ꯎ ꯀꯥꯡꯉꯧ ꯑꯃ ꯇꯧꯔꯦ ꯑꯗꯨꯒ ꯀꯩꯅꯣꯒ ꯑꯩꯗꯤ ꯃꯅꯥ ꯃꯁꯤꯡ ꯀꯣꯠꯄꯁꯦ ꯌꯥꯝ ꯄꯥꯝꯃꯦꯕ ꯈꯔ ꯆꯥꯒꯠꯂ ꯑꯗꯩ ꯆꯥꯗꯕ ꯃꯤꯁꯨ ꯂꯩ ꯑꯗꯨ ꯅꯣꯏꯁꯨ ꯃꯅꯥ ꯃꯁꯤꯡ ꯆꯥꯕ ꯈꯣꯠꯄꯁꯦ ꯍꯩꯅꯕ꯭ꯔꯥ ꯍꯩꯅꯗꯕ꯭ꯔꯥ
ꯑꯁ ꯑꯩꯈꯣꯏꯗꯤ ꯂꯣꯏꯅ ꯍꯩꯅꯩꯗ ꯅꯣꯏꯅ ꯍꯩꯅꯗꯕ ꯉꯥꯛꯇꯦ ꯑꯩꯈꯣꯏꯅ ꯆꯥꯏꯔꯤꯁꯦ ꯑꯩꯈꯣꯏꯅ ꯀꯣꯠꯇꯣꯏꯁꯦ ꯍꯧꯖꯤꯛꯁꯦ ꯐꯪꯉꯤꯁꯦ ꯑꯩꯈꯣꯏ ꯁ꯭ꯤꯝꯃꯤꯡ ꯀꯣꯛ ꯑꯗꯨꯝ ꯐꯪꯉꯅꯤ ꯀꯣꯇꯤꯟ ꯀꯣꯛꯁꯦ ꯑꯗꯨꯝ ꯑꯩꯈꯣꯏꯗꯤ ꯁꯥꯡꯉ ꯁꯥꯡꯉ ꯄꯥꯡ ꯄꯥꯡ ꯀꯣꯠꯂꯅꯤ ꯑꯗꯨꯝ ꯑꯦꯟꯖꯥꯡꯒꯤꯔꯣꯝꯗ ꯁꯨꯝ ꯀꯣꯠꯂ ꯊꯥꯛꯑꯦ ꯑꯗꯒꯤ ꯍꯋꯥꯏ ꯃꯒꯜ ꯑꯍꯤꯡꯕꯁꯦ ꯀꯩꯝ ꯍꯥꯞꯇꯕꯤꯗꯀꯣ ꯑꯗꯨꯝ ꯃꯣꯔꯣꯛ ꯃꯦꯠꯄꯒꯨꯝꯕ ꯑꯣꯏꯔꯁꯨ ꯈꯤꯇꯪ ꯃꯍꯤ ꯂꯥꯡ ꯅꯦꯛꯛꯑꯦꯗꯅꯤꯟꯝ ꯇꯤꯟ ꯑꯗꯨꯝ ꯇꯤꯟ ꯑꯗꯨꯝ ꯌꯣꯠꯂꯦ ꯑꯗꯨꯝ ꯀꯩꯅꯣ ꯁꯨꯝ ꯁꯥꯏꯗꯣꯏꯅꯦꯕꯀꯣ ꯑꯗꯨꯝ ꯃꯥꯒꯤ ꯍꯤꯡꯒꯥꯏꯅꯕ ꯃꯅ ꯃꯌꯥꯝ ꯍꯥꯎ ꯑꯃ ꯊꯣꯛꯑꯦꯕꯀꯣ ꯑꯗꯣ ꯑꯇꯣꯞꯄ ꯃꯐꯝꯗꯤ ꯆꯥꯟꯅꯗꯦ ꯍꯥꯏꯌꯦꯦꯕꯀꯣ ꯑꯗꯨꯒ ꯀꯩꯅꯣꯒꯨꯝꯕ ꯑꯗꯒꯤ ꯑꯩꯈꯣꯏꯒꯤ ꯄꯨꯡ ꯍꯋꯥꯏꯁꯦ ꯄꯣꯡꯍꯋꯥꯏ ꯑꯣꯏꯕ ꯌꯥꯏ ꯍꯋꯥꯏ ꯍꯁꯥꯡ ꯄꯤꯕꯤꯕ ꯌꯥꯏ ꯃꯤꯗꯤ ꯆꯥꯟꯅꯗꯦ ꯍꯥꯏ ꯑꯩꯈꯣꯏꯗꯤ ꯃꯍꯤꯡ ꯃꯥꯒꯤ ꯃꯅꯝ ꯑꯃ ꯂꯩꯕ ꯄꯣ ꯑꯗꯨꯝ ꯍꯧꯕꯗꯣ ꯑꯗꯨ ꯆꯥꯏꯑ ꯑꯗꯩ ꯇꯦꯡꯅꯧ ꯃꯝꯕꯤ ꯆꯥꯏꯌꯦ ꯑꯗꯒꯤ ꯑꯩꯈꯣꯏ ꯏꯀꯥꯏ ꯊꯛꯄꯁꯨ ꯆꯥꯏꯑ ꯑꯗꯩ ꯍꯪꯒꯥꯝ ꯃꯇꯝꯗ ꯍꯪꯒꯥꯝ ꯃꯇꯣꯟ ꯑꯗꯒꯤ ꯀꯩꯅꯣꯒꯨꯝꯕꯁꯦ ꯃꯄꯥꯟ ꯈꯔ ꯁꯥꯔꯝꯗꯥꯏꯒꯤ ꯆꯥꯏꯁꯦ ꯀꯣꯕꯤꯒꯨꯝ ꯁꯨꯝ ꯆꯥ ꯃꯤ ꯌꯥꯝ ꯆꯥꯏꯗ ꯑꯩꯈꯣꯏꯗꯤ
ꯍꯧꯖꯤꯛꯀꯤ ꯍꯥꯏꯔꯤꯕ ꯃꯅꯥ ꯃꯁꯤꯡ ꯗꯣ ꯂꯣꯏꯅ ꯆꯥꯏꯕ ꯑꯣ ꯑꯩꯅ ꯆꯗ ꯑꯗ ꯕꯥꯕꯨ ꯀꯩꯅꯣꯗꯣ ꯆꯥꯗ꯭ꯔꯤ ꯑꯃꯝꯇꯕꯨ ꯌꯦꯡ ꯇꯥꯔꯦ ꯃꯈꯣꯏ ꯃ ꯑꯣꯏꯦꯜꯂ ꯀꯥꯟ ꯍꯧꯖꯤꯛꯀꯤ ꯃꯪꯒꯜ ꯑꯄꯣꯛꯄ ꯃꯪꯒꯜ ꯑꯇꯤꯡꯕꯗꯣ ꯑꯗꯨꯝꯗꯤ ꯆꯥꯗ꯭ꯔꯤ ꯑꯗꯣ ꯀꯃꯥꯏꯅ ꯇꯧꯕꯅꯣ ꯈꯪꯗꯦ ꯑꯗꯨꯝꯗꯤ ꯀꯃꯥꯏꯅ ꯆꯥꯗꯣꯏꯅꯣ ꯃꯒꯤꯛ ꯆꯥꯞꯄꯒꯤ ꯃꯑꯣꯡꯗꯣ
ꯃꯪꯒꯟ ꯑꯇꯤꯡꯕ ꯅꯠꯇꯦ ꯑꯍꯤꯡꯕꯁꯦ ꯑꯩꯈꯣꯏ ꯗꯨꯀꯥꯟꯗ ꯂꯩꯔꯤꯕ ꯃꯪꯒꯜꯁꯦ ꯏꯁꯤꯡ ꯑꯗꯨꯝ ꯆꯥꯝꯊꯣꯛꯑꯒ ꯑꯗꯨꯝ ꯃꯆꯦꯗꯣ ꯍꯥꯞꯄꯣꯅ ꯀꯟꯅ ꯑꯗꯨꯝ ꯁꯥꯏꯕ ꯀꯥꯟꯗ ꯃꯥꯅ ꯃꯥꯒꯤ ꯍꯤꯡꯒꯥꯏ ꯃꯅꯝ ꯅꯝꯕ ꯑꯃ ꯊꯣꯛꯀꯅꯤ ꯑꯗꯨ ꯌꯥꯝ ꯍꯥꯎꯕ ꯍꯥꯏꯇꯥꯔꯦ ꯑꯗꯨꯒ ꯅꯣꯏ ꯅꯣꯏꯅ ꯌꯥꯝ ꯅꯨꯡꯉꯥꯏꯇꯦ ꯍꯥꯏꯇꯥꯔꯒꯗꯤ ꯑꯗꯨꯝ ꯀꯩꯅꯣꯒꯨꯝꯕ ꯆꯥꯔꯁꯦ ꯈꯤꯇꯪ ꯄꯣꯞ ꯐꯠꯂꯒ ꯆꯥꯔꯁꯨ ꯌꯥꯏꯕꯀꯣ ꯑꯩꯈꯣꯏ ꯊꯑꯣꯏꯅ ꯀꯩꯅꯣꯒꯨꯝꯕ ꯉꯧꯕ ꯑꯗꯩ ꯏꯔꯣꯟꯝꯕ ꯉꯧꯕ ꯇꯧꯕꯁꯦ ꯑꯍꯤꯡꯕꯕꯁꯤꯦꯗ ꯗꯥꯏꯔꯦꯛ ꯑꯇꯤꯡꯕꯁꯦ ꯍꯥꯞꯇꯕꯤꯗꯨꯅꯦ ꯑꯍꯤꯡꯕꯁꯤ ꯊ ꯍꯥꯞꯇꯣꯏꯅꯦ ꯑꯍꯤꯡꯕ ꯍꯥꯞꯄꯒꯤ ꯈ ꯈꯛ ꯀꯣꯛꯞꯊꯣꯛꯂꯛꯄꯒꯤ ꯑꯍꯥꯎꯕ ꯑꯃꯁꯨ ꯂꯩꯌꯦꯕꯀꯣ ꯑꯩꯈꯣꯏ ꯈꯥꯃꯦꯟ ꯕꯔꯃ ꯆꯀꯥ ꯏꯔꯣꯟꯝꯕꯅꯤ ꯈꯪꯗꯦ ꯑꯗꯒꯤ ꯀꯣꯕꯤ ꯃꯆꯣꯏ ꯏꯔꯝꯃꯅꯤ ꯈꯪꯗꯦ ꯑꯗꯨꯝ ꯊꯑꯣꯏꯅ ꯍꯥꯞꯇꯣꯅꯤ ꯀꯥꯡꯉꯨꯗꯁꯨꯀꯣ ꯑꯩ ꯑꯍꯤꯡꯕꯁꯦ ꯇꯤꯡꯗꯕꯤꯗꯀꯣ ꯑꯗꯨꯃꯥꯏꯅ ꯍꯥꯞꯆꯤꯜꯂꯒ ꯉꯧꯕꯒꯤ ꯁꯨꯝ ꯃꯍꯥꯎꯕ ꯑꯃ ꯂꯩ ꯑꯗꯨ ꯃꯥꯏ ꯃꯤ ꯃꯤꯒꯤ ꯂꯝ ꯂꯝꯒꯤ ꯆꯠꯅꯕꯤꯅ ꯍꯥꯏꯕꯗꯤ ꯑꯗꯨꯝ ꯑꯗꯨꯃꯥꯏꯅ ꯑꯗꯨꯝ ꯆꯥꯕ ꯍꯩꯅꯈ꯭ꯔꯗꯤ ꯑꯗꯨꯅ ꯍꯦꯟꯅ ꯍꯥꯎꯕꯗꯣ ꯑꯗꯨꯃꯥꯏꯅ ꯑꯣꯏꯌꯦ
ꯑꯗꯨꯒꯤ ꯍꯋꯥꯏ ꯇꯤꯡꯗꯕꯗꯨꯗꯤ ꯈꯤꯇꯪ ꯀꯜꯂꯞꯇꯗꯤ ꯆꯠꯇꯤ ꯆꯠꯂꯝꯒꯅꯤ ꯀꯟꯇꯛ ꯇꯥꯗ꯭ꯔꯥ
ꯌꯥꯝ ꯍꯥꯎꯕ ꯊꯣꯛꯄꯅꯤ ꯃꯣꯔꯣꯛ ꯑꯉꯥꯡꯕꯁꯦ ꯈꯤꯇꯪ ꯃꯍꯤ ꯂꯥꯡꯇꯛ ꯃꯦꯂꯦꯗꯅ ꯑꯗꯨꯒ ꯆꯥꯕ ꯑꯗꯒꯤ ꯃꯣꯔꯣꯛ ꯑꯇꯦꯛꯄꯁꯨ ꯉꯥꯏꯔꯦ ꯉꯥꯜꯂꯒ ꯅꯠꯇꯕ ꯑꯗꯨꯝ ꯍꯤꯡꯅ ꯃꯣꯔꯣꯛ ꯑꯇꯦꯛꯄ ꯃꯣꯔꯣꯛ ꯑꯁꯥꯡꯕꯁꯦ ꯑꯗꯨꯝ ꯍꯤꯡꯅ ꯉꯥꯔꯤꯁꯦ ꯂꯧꯔꯣꯏ ꯑꯗꯨꯝ ꯃꯦꯠꯄꯗꯣ ꯑꯗꯨꯒ ꯃꯍꯤ ꯈꯤꯇꯪ ꯥꯡꯍꯜꯂꯒ ꯑꯗꯨꯝ ꯆꯥꯕ ꯈꯣꯠꯄ ꯀꯥꯟꯗ ꯌꯥꯝ ꯍꯥꯎꯕꯗꯣ ꯑꯗꯨꯃꯥꯏꯅ ꯑꯁꯨ ꯑꯃꯇ ꯆꯥꯔ ꯌꯦꯡꯕꯨꯅꯦ ꯍꯥꯎꯕꯅꯦ
ꯎꯝ ꯌꯦꯡ ꯇꯥꯔꯦ ꯍꯌꯦꯡꯕ ꯄꯣꯟꯗ ꯆꯥꯔꯦꯒꯤ ꯍꯋꯥꯏ ꯑꯩꯈꯣꯏ ꯃꯪꯒꯜ ꯗꯥꯏꯔꯦꯛ ꯂꯩꯔꯨꯕ ꯑꯀꯪꯕ ꯀꯩꯅꯣꯗꯨꯅꯦꯕ ꯍꯥꯏꯕꯗꯤ ꯄꯣꯞꯊꯣꯛꯇ꯭ꯔꯤꯉꯩ ꯇꯤꯡꯗ꯭ꯔꯤꯉꯩꯒꯤꯗꯣ ꯑꯗꯨꯝ ꯆꯥꯎꯋꯦ ꯍꯥꯏꯕꯅꯤ ꯅꯠꯇ꯭ꯔꯥ
ꯍꯣꯏ ꯑꯗꯨꯝ ꯆꯥꯝꯗꯕꯗꯤ ꯅꯨꯡꯉꯥꯏꯇꯦꯅ ꯆꯥꯝꯗꯕꯗꯤ ꯈꯤꯇꯪ ꯁꯤꯡꯗꯣ ꯆꯣꯠꯊꯣꯞ ꯇꯣꯅꯣꯛꯄꯤꯔꯅꯤ ꯑꯗꯨꯒ ꯆꯥꯕ ꯌꯥꯝ ꯍꯥꯎꯕꯅꯦ ꯌꯥꯝ ꯀꯔꯤ ꯃꯁꯨꯣꯏ ꯑꯣꯏꯗꯕꯅꯦꯕꯀꯣ ꯆꯤꯛꯄ ꯀꯥꯟꯗ ꯑꯗꯨꯝ ꯃꯥꯗꯤ ꯗꯨꯝ ꯄꯦꯗꯦꯕ ꯄꯦꯞꯄꯩꯇꯥꯏꯗ ꯖꯔ ꯍꯥꯏꯗꯤ ꯑꯈꯣꯏ ꯃꯪꯒꯟ ꯑꯀꯟꯕ ꯉꯧꯊꯣꯛꯑꯒ ꯗꯨꯀꯥꯟꯗꯣ ꯌꯣꯟꯕ ꯑꯗꯨꯃꯥꯏꯅ ꯆꯤꯛꯄꯅ ꯀꯟꯕꯗꯨ ꯃꯥꯏꯅ ꯑꯣꯏꯗꯅꯦ ꯄꯦꯠꯇꯛꯀ ꯇꯧꯖꯤꯜꯂ ꯑꯗꯨꯃꯥꯏ ꯇꯧꯔ ꯂꯩꯕꯅꯦꯕ ꯑꯗꯨꯝ ꯍꯥꯎꯕ ꯅꯤ ꯇ ꯆꯔ ꯆꯥꯕ ꯍꯩꯅꯔꯗꯤ ꯑꯗꯨꯇꯪ ꯆꯥꯒꯦꯗꯃꯨ ꯍꯥꯏꯔꯛꯀꯅꯤ
ꯍꯌꯦꯡ ꯑꯝꯇ ꯆꯥꯇꯥꯥꯔꯦ ꯀꯃꯥꯏꯇꯧꯋꯤ ꯁꯨꯝ ꯑꯩ ꯑꯗꯨꯗꯤ ꯆꯥꯗ꯭ꯔꯤꯕ ꯑꯝꯇ
ꯈꯪꯗꯦ ꯇꯧꯔꯤꯁꯤ ꯅꯣꯡꯁꯨ ꯑꯃꯨꯛ ꯇꯥꯗꯣꯏꯔꯨꯕ ꯀꯩꯅꯣ ꯂꯣꯏ ꯃꯪꯁꯤꯜꯂꯦ ꯇꯧꯔꯤꯁꯦ ꯍꯧꯖꯤꯛ ꯈꯤꯠꯇꯅꯤ ꯈ ꯏꯪꯊꯔꯛꯏꯁꯦ
ꯇꯥꯕꯗꯤ ꯌꯧꯔꯕꯅꯤ ꯂꯧꯁꯤꯡ ꯃꯇꯝ ꯌꯧꯁꯤꯜꯂꯛꯑꯝꯅꯤꯅ ꯑꯗꯣ ꯆꯨꯔꯗꯤ ꯐꯅꯤ ꯈꯤꯇꯪꯕꯨ ꯊꯦꯡꯕ꯭ꯔꯥ ꯈꯜꯂꯦꯗꯤ ꯍꯧꯖꯤꯛꯁꯦ ꯖꯨꯟ ꯖꯨꯂꯥꯏ ꯁ꯭ꯋꯥꯏꯁꯦ ꯑꯗꯨꯝ ꯅꯣꯡꯖꯨ ꯄꯟꯊꯥꯅꯦ ꯍꯥꯏꯔꯤꯕ ꯁꯤꯁꯤꯅ ꯇꯥꯔꯛꯄꯗꯨꯅ ꯂꯧꯕꯨꯛꯁꯦ ꯏꯁꯤꯡ ꯈꯣꯏꯅꯔ ꯈꯣꯠꯅꯔ ꯍꯧꯔꯛꯑꯗꯕꯅꯤ ꯍꯧꯖꯤꯛ ꯏꯛ ꯂꯕꯨꯛ ꯏꯁꯤꯡ ꯑꯝꯇ ꯌꯥꯎꯅꯗꯔ꯭ꯤ ꯍꯥꯏ
ꯎꯝ ꯍꯣ ꯍꯣꯏ ꯐꯔꯦ ꯐꯔꯦ ꯂꯩꯔꯣꯀꯣ ꯑꯗꯨꯗꯤ ꯑꯃꯨꯛ ꯊꯝꯈꯤꯒꯦ
ꯍꯣ ꯍꯣꯏ ꯍꯣꯏ
ꯄꯣꯊꯥꯔꯣꯀꯣ ꯅꯪꯁꯨ ꯐꯖꯅ ꯊꯝꯃꯣ